ꯎꯝ
ꯀꯩꯅꯣ
ꯀꯩꯗꯧꯕ꯭ꯔꯣ
ꯍꯧꯒꯠ ꯄꯗ ꯉꯥꯏꯔꯤ ꯅꯪꯗꯤ
ꯑꯩꯗꯤ ꯑꯉꯥꯡꯒꯤ ꯈꯨꯖꯤꯟ ꯀꯛꯄꯅꯦ
ꯑꯉꯥꯡ ꯀꯦꯕ
ꯑꯉꯥꯡꯒꯤ ꯈꯨꯖꯤꯟ ꯀꯛꯏ ꯍꯥꯏꯕ
ꯑꯠꯁꯥ
ꯈꯨꯖꯤꯟ ꯅꯪꯒꯤꯁꯨ ꯀꯛꯄꯤꯌꯨꯔꯣ
ꯀꯛꯄꯤꯌꯣ ꯀꯛꯄꯤꯌꯣ
ꯂꯥꯞꯅ ꯂꯩꯕꯅꯤꯅ ꯌꯥꯗ꯭ꯔꯦꯅꯦ
ꯍꯣꯏꯅꯦ ꯈꯔ ꯅꯛꯁꯤꯜꯂꯛꯑꯒꯦ
ꯏꯁ ꯍꯥꯍꯥꯍꯥ
ꯅꯤꯇꯤ ꯅꯥꯕ ꯌꯥꯅꯤꯡꯉꯥꯏ ꯅꯠꯇ꯭ꯔꯣ
ꯎꯝ ꯃꯥꯅꯤ ꯃꯤꯅ ꯃꯄꯥꯥꯟꯂꯣꯝꯗ ꯂꯩꯔꯒ ꯑꯗꯨ ꯅꯪꯅ ꯂꯩꯕ ꯃꯐꯝꯗꯨꯗꯤ ꯅꯛꯄꯅꯤꯅ ꯌꯥꯏꯗ
ꯌꯥꯏꯅꯦ ꯅꯪꯁꯨ ꯂꯥꯛꯄ ꯌꯥꯅꯤꯗ ꯀꯣꯏꯔꯛꯑꯣꯗꯅ
ꯏꯁ ꯢꯀꯥꯢꯗꯒꯤ
ꯄꯩꯁꯥꯁꯨ ꯇꯤꯡꯉꯣꯏꯗ
ꯑꯩꯗꯤ ꯆꯠꯄ ꯍꯩꯇꯦꯍꯦ ꯏꯊꯟꯗꯗꯤ
ꯎꯝ ꯎꯝ ꯑ ꯍꯩꯌꯦꯡꯗꯤ ꯂꯥꯛꯀꯗ꯭ꯔꯣ
ꯍꯥꯥ
ꯆꯠꯄ ꯍꯩꯔꯗꯤ ꯂꯥꯛꯀꯗ꯭ꯔꯣ ꯅꯪꯕꯣ
ꯁꯦꯁ ꯍꯦꯍꯦꯍꯦ ꯄꯨꯡꯆꯠꯇ ꯆꯠꯄ ꯌꯥꯕ꯭ꯔꯣ
ꯑꯥ
ꯀꯤꯌꯦꯅꯦ ꯆꯠꯄ ꯌꯥꯗꯦ
ꯂꯥꯛꯅꯤꯡꯉꯁꯨ ꯆꯠꯄ ꯌꯥꯗꯦꯕ ꯆꯠꯄ ꯀꯔꯤ ꯂꯝꯕꯤꯒꯤꯔꯣ
ꯆꯠꯇꯦꯗ
ꯑꯩꯕꯨ ꯀꯤꯕꯒꯤꯔꯣ
ꯑꯧ ꯅꯪꯕꯨ ꯀꯤꯌꯦꯅꯦ
ꯑꯆꯥ ꯑꯩꯁꯦ ꯅꯪꯕꯨ ꯍꯤꯡꯅ ꯆꯥꯗꯧꯕ ꯃꯥꯟꯅꯈ꯭ꯔꯕꯣ
ꯃꯥꯥꯟꯗꯦꯗꯥ
ꯑꯥ ꯅꯪꯖꯦ ꯑꯩꯖꯦ ꯍꯤꯡꯅꯕꯒꯨꯝꯕꯅ ꯈꯟꯂꯕ
ꯉꯔꯥꯡꯗꯣ ꯈ꯭ꯔ ꯊꯦꯡꯅ ꯇꯨꯝꯃꯩꯀꯣ ꯑꯩ ꯍꯧꯒꯠꯄꯗꯣ ꯊꯦꯡꯉꯦꯕ
ꯁꯥ ꯅꯅꯦꯅ ꯁꯥꯎꯕ꯭ꯔꯣ
ꯁꯥꯎꯗꯦꯗ
ꯎꯝ
ꯍꯧꯖꯤꯛꯀꯥꯟꯗꯤ ꯇꯨꯝꯕ ꯅꯨꯡꯉꯥꯏꯕꯅꯦ ꯑꯌꯨꯛꯇ
ꯎꯝ ꯑꯌꯨꯛꯇ ꯈ꯭ꯔ ꯏꯪꯕꯅꯦꯀꯣ
ꯑꯌꯨꯛꯇ ꯈꯔ ꯏꯪꯕꯒꯤꯀꯣ ꯑꯗꯨꯝ ꯇꯨꯝꯕ ꯅꯨꯡꯉꯥꯏꯕꯒꯤ
ꯎꯝ ꯑꯣꯈꯦ ꯑꯗꯨꯗꯤ ꯉꯁꯤꯒꯤ ꯊꯕꯛꯇꯤ ꯂꯥꯏꯛ ꯀꯔꯝ ꯀꯔꯝꯕ ꯇꯧꯅꯤꯡꯉꯥꯏ ꯂꯩꯕ꯭ꯔꯣ ꯄ꯭ꯂꯥꯟ
ꯊꯕꯛꯁꯦ ꯂꯩꯩꯇꯦꯗ ꯑꯗꯨꯝ ꯁꯦꯝ ꯑꯩꯅ ꯉꯔꯥꯡ ꯇꯧꯕꯒꯨꯝ ꯇꯧꯒꯅꯤ ꯂꯩꯇꯦꯅ ꯀꯔꯤ ꯊꯕꯛ ꯇꯧꯒꯅꯤ
ꯅꯨꯄꯥ ꯋꯥꯔꯤ ꯁꯥꯕꯈꯛꯇ ꯑꯣꯏꯔꯦ
ꯑꯣ ꯂꯣꯢ ꯅꯨꯄꯥ ꯋꯥꯔꯤ ꯁꯥꯕꯈꯛ ꯅꯪ ꯈꯨꯍꯥꯏꯗꯣ
ꯑꯗꯨ ꯅꯪ ꯅꯨꯄꯥ
ꯍꯥ
ꯅꯨꯄꯥ ꯋꯥꯔꯤ ꯁꯥꯕꯨ ꯅꯨꯡꯉꯥꯏꯗꯕ꯭ꯔꯣ
ꯈꯟꯗꯦꯗ ꯋꯥ ꯌꯥꯝ ꯉꯥꯡꯕ ꯑꯣꯏꯗꯦ ꯗꯨꯏ ꯅꯨꯡꯉꯥꯏꯇꯦ
ꯑꯩ ꯑꯩꯒꯨꯝꯕ ꯑꯣꯏꯔꯗꯤ ꯅꯨꯡꯉꯥꯏꯕꯀꯣ
ꯁꯤꯃ ꯑꯩꯅ ꯋꯥꯔꯤ ꯁꯥꯟꯅꯕꯗꯀꯣ ꯌꯥꯝ ꯐ꯭ꯔꯤ ꯑꯣꯏꯕ ꯎꯝ ꯌꯥꯝ ꯇꯥꯀꯦꯇꯤꯞ ꯑꯣꯏꯕ ꯑꯝꯐꯥꯎ ꯊꯦꯡꯅꯗꯦ ꯍꯥꯏꯗꯤ ꯃꯣꯏꯉꯣꯟꯗ ꯍꯥꯏ ꯂꯩꯌꯦꯗꯅ ꯑꯥ ꯋꯥ ꯌꯥꯝ ꯉꯥꯡꯕ ꯃꯤꯗꯣ
ꯍꯣꯏ ꯍꯣꯏ ꯍꯣꯏ
ꯑꯗꯨꯃꯥꯏꯅ ꯉꯥꯡꯗꯦꯕꯀꯣ ꯑꯩꯅ ꯉꯔꯥꯡ ꯑꯗꯨꯝ ꯋꯥꯔꯤ ꯁꯥꯟꯅꯕ ꯐꯪꯕ ꯀꯥꯟꯗ ꯃꯣꯏꯗꯣ ꯑ ꯑꯗꯨꯝ ꯑꯝ ꯀꯩ ꯍꯥꯏꯅꯤ ꯋꯥꯈꯜ ꯈꯜꯂꯒ ꯉꯥꯡꯕꯗꯣ ꯗꯣ
ꯎꯝ
ꯗꯨꯃꯥꯏꯅ ꯑꯣꯏꯌꯦꯕ ꯑꯈꯣꯏꯁꯨ ꯈꯟꯗꯦ ꯍꯥꯏꯕꯗꯤ ꯅꯠꯇꯦꯕ ꯃꯣꯏꯅ ꯋꯥꯔꯤ ꯁꯥꯟꯅꯕꯗꯣ
ꯑꯗꯨꯒ ꯑꯩꯗꯤ ꯀꯔꯝꯕ ꯀꯦꯇꯒꯔꯤ
ꯅꯪꯗꯤ ꯑꯗꯨꯝ ꯉꯥꯡꯉꯤꯅꯦ ꯐ꯭ꯔꯤ ꯑꯣꯏꯌꯦꯅ ꯅꯪ
ꯑꯆꯥ ꯑꯣꯈꯦ ꯐꯔꯦ ꯑꯗꯣꯏꯗꯤ ꯅꯪ
ꯑꯩꯒꯤ ꯐ꯭ꯔꯦꯟ ꯑꯃ ꯃꯥꯟꯕ ꯂꯩꯌꯦ
ꯑꯁ ꯍꯧꯔꯦ ꯑꯃꯥꯟꯕꯁꯤꯡꯗꯨ
ꯅꯠꯇꯦ ꯅꯪꯅ ꯑꯣꯈꯦ ꯍꯥꯏꯕꯗꯣ ꯃꯥꯂꯦ ꯍꯥꯏꯕꯋꯥꯅꯤꯗ
ꯑꯩ ꯑꯇꯣꯞꯄ ꯍꯥꯏꯗꯦꯗꯅ
ꯑꯆꯥ ꯐꯩꯇꯧꯕꯅꯤꯗ
ꯐꯥꯒꯤ ꯌꯥꯝ ꯍꯩꯌꯦꯀꯣ
ꯐꯥꯒꯤ ꯌꯥꯝ ꯐꯥꯒꯤ ꯌꯥꯝ ꯍꯩꯕ ꯃꯤꯁꯦ ꯑ ꯀꯩꯅꯣ ꯀꯨꯏꯅ ꯄꯨꯟꯁꯤ ꯍꯥꯏꯕ
ꯀꯨꯏꯅ ꯄꯨꯟꯁꯤꯌꯦ ꯂꯥꯏꯒ ꯀꯨꯏꯅꯤ ꯍꯤꯡꯉꯦꯕ
ꯍꯣꯏ
ꯁ ꯑꯗꯨꯗꯤ ꯈꯪꯗꯦꯍꯦ
ꯑꯩꯅ ꯍꯥꯏꯕꯅꯤꯗꯅ ꯑꯗꯨꯕꯨꯗꯤ
ꯑꯗꯨ ꯑꯣꯏꯔꯗꯤ ꯐꯔꯦ ꯀꯨꯏꯅ ꯍꯤꯡꯉꯒꯦ
ꯀꯔꯤꯒꯤꯅꯣ ꯍꯤꯡꯒꯗꯕꯅꯤ ꯖꯣꯕ ꯇꯧ ꯇꯧꯔꯒ ꯍꯤꯡꯉꯣ ꯑꯗꯨꯗ ꯄꯨꯟꯖꯤ ꯁꯥꯡꯕꯗꯣ
ꯅꯪ ꯆꯥꯕ ꯊꯛꯄꯒꯨꯝꯕꯗꯤ ꯂꯥꯏꯛ ꯃꯨꯛꯇꯤꯅꯥꯕꯧꯃꯗ ꯅꯤꯁꯥꯒꯨꯝꯕ ꯆꯥꯕ ꯌꯥꯎꯕ꯭ꯔꯣ
ꯑꯩꯔꯣ
ꯎꯝ
ꯑꯗꯨꯗꯤ ꯆꯥꯗꯦ ꯍꯦ
ꯍꯟꯗꯛ ꯃꯤ ꯃꯌꯥꯝ ꯆꯥꯅꯕꯅꯤ ꯇꯂꯞꯀꯨꯝꯕ
ꯎꯝ ꯃꯤ ꯈ꯭ꯔ ꯆꯥꯅꯔꯒ ꯊꯛꯅꯔꯒꯁꯨ ꯑꯈꯣꯏꯗꯤ ꯆꯥꯗꯦꯗ ꯑꯈꯣꯏꯒꯤ ꯃꯃꯥꯒꯤ ꯐꯦꯃꯤꯂꯤꯁꯤꯡꯗꯣ ꯃꯣꯏꯗꯤ ꯄꯩꯁꯥ ꯆꯥꯗꯦꯕꯀꯣ ꯆꯥꯕ ꯆꯥꯕ ꯌꯥꯎ ꯑꯗꯨꯅ ꯃꯣꯏ ꯆꯥꯗ꯭ꯔꯥ ꯑꯈꯣꯏꯅ ꯀꯃꯥꯏ ꯆꯥꯒꯦꯔ
ꯎꯝ ꯐꯩꯅꯦ ꯐꯩꯅꯦ ꯑꯗꯨꯒꯨꯝꯕꯗꯅꯦꯅꯦ ꯑꯩꯅ ꯄꯥꯝꯕꯁꯦ
ꯑꯁ ꯑꯃꯨꯛ ꯄꯥꯝꯒ꯭ꯔꯦꯅꯦꯀꯣ
ꯍꯦ
ꯍꯦ ꯍꯦ
ꯑꯩꯅ ꯆꯥꯖꯔꯁꯨ ꯑꯩꯅ ꯆꯥꯖꯔꯁꯨ ꯑꯩꯒꯤ ꯐꯦꯃꯤꯂꯤꯗ ꯆꯥꯗꯕ ꯃꯤ ꯂꯩꯕ ꯐꯩꯅꯦ
ꯑ꯭꯭ꯢꯁ ꯅꯪꯗꯤ ꯆꯥꯕ꯭ꯔꯣ
ꯆꯥꯗ꯭ꯔꯗꯤ ꯆꯥ ꯈꯗꯤ ꯊꯛ
ꯆꯥꯗ꯭ꯔꯗꯤ ꯍꯥꯏꯅꯦ
ꯀꯤ ꯀꯤꯔꯝꯒꯅꯤ ꯁꯨꯃꯥꯏꯅ ꯍꯥꯏꯔꯗꯤ ꯑ
ꯁꯤ ꯌꯥꯝ ꯀꯤꯒꯟꯕ ꯅꯨꯄꯤ ꯃꯥꯟꯕ꯭ꯔꯣ
ꯑꯗꯣ ꯈꯔ ꯈꯔ ꯋꯥꯔꯤ ꯁꯥꯟꯅꯔꯒ ꯅꯈꯣꯏ ꯋꯥꯔꯤ ꯁꯔꯥ ꯁꯥꯟꯅꯔꯛꯄꯗ ꯖꯥꯕ ꯈꯣꯠꯄ ꯄ ꯑꯗꯨꯝꯕꯗ ꯍꯥꯏꯔꯛꯄꯗ ꯈꯔ ꯀꯤꯔꯝꯃꯅꯤꯅꯦ
ꯈꯪꯗꯦꯗ ꯅꯤꯁꯥ ꯆꯥꯕ ꯍꯥꯏꯕꯁꯤ ꯀꯩ ꯀꯩ ꯆꯥꯒꯦ
ꯑꯗꯨ ꯆꯥꯔꯁꯨ ꯌꯥꯕ ꯅꯠꯇ꯭ꯔꯣ
ꯎꯝ ꯈꯪꯗꯦ ꯑꯗꯨꯗꯤ
ꯑꯗꯨ ꯌꯨ ꯕ꯭ꯌꯥꯔ ꯁꯤꯈꯥꯔ ꯇꯂꯞ ꯆꯥꯏ ꯆꯨꯔꯨꯞꯇꯤ ꯊꯛꯇꯦ
ꯀꯩꯒꯤ ꯆꯥꯕ꯭ꯔꯣ
ꯌꯥꯒꯦꯔ ꯌꯥꯔꯣꯏꯗ꯭ꯔ ꯍꯥꯏꯔꯛꯑꯣ
ꯍꯥꯎꯕꯒꯤ ꯆꯥꯕ꯭ꯔꯣ
ꯍꯥꯎꯕꯒꯤ ꯆꯥꯕ ꯅꯠꯇꯦꯗ ꯍꯛꯆꯥꯡꯗꯣ ꯁꯣꯟꯕ ꯑꯗꯨꯉꯟ ꯆꯥꯕ ꯊꯛꯄꯗ ꯀꯜꯂꯛꯄ ꯍꯥꯏꯇꯥꯔꯦ
ꯑꯁ ꯑꯁ ꯑꯁ ꯎꯝ ꯑꯗꯨꯒꯨꯝꯕ ꯆꯥꯕꯗ ꯀꯟꯕ
ꯍꯣꯏ ꯑꯗꯨꯒꯨꯝꯕ ꯆꯥꯗ꯭ꯔꯗꯤ ꯋꯥꯔꯤ ꯁꯥꯅꯤꯡꯗꯦꯗ
ꯑꯦ ꯅꯪꯗꯤ ꯕꯦꯔꯥ ꯇꯥꯗ꯭ꯔꯣ
ꯑꯥꯗꯨꯅꯤ ꯗꯨꯝ ꯈꯔ ꯈꯔ ꯎꯝꯃꯒ ꯈꯔ ꯈꯔ ꯄꯥꯏꯔꯒ ꯋꯥꯔꯤ ꯁꯥꯔꯅꯤ ꯀꯩꯅꯣ
ꯎꯝ ꯎꯝ ꯀꯤꯕꯨ ꯀꯤꯔꯦꯗ
ꯌꯥꯅꯤꯡꯗ꯭ꯔꯥꯕꯣ
ꯌꯥꯅꯤꯡꯕ ꯌꯥꯅꯤꯡꯗꯕꯗꯤ ꯀꯣꯟꯅ ꯅꯣꯏꯗꯤ ꯆꯥꯛ ꯀꯅꯥꯅ ꯊꯣꯡꯒꯅꯤ
ꯑꯝ ꯅꯪꯅ ꯊꯣꯡꯉꯅꯤꯅ ꯅꯦꯛꯁ ꯇꯥꯏꯝꯗꯤ
ꯑꯩꯅ ꯁꯦꯁ
ꯅꯪꯅ ꯊꯣꯡꯉꯒ ꯍꯥꯎꯅ ꯆꯥꯕ ꯇꯥꯔꯦꯗꯅ ꯈꯔ ꯂꯩꯔꯒ
ꯀꯨꯏꯔꯔꯣꯏ ꯀꯨꯏꯔꯔꯣꯏ
ꯎꯝ
ꯆꯍꯤꯗꯨ ꯌꯥꯝꯃꯛꯑꯦ ꯅꯠꯇ꯭ꯔꯥ
ꯃꯥꯟꯅꯦ ꯑꯗꯨ ꯀꯩꯅꯣ ꯅꯤꯁꯥ ꯑꯩꯅ ꯅꯤꯁꯥ ꯆ ꯆꯥꯌꯦꯗꯤ ꯅꯪ ꯂꯥꯛꯅꯤꯡꯉꯣꯏꯗ꯭ꯔꯣ
ꯑꯥꯗꯨꯗꯤ ꯈꯪꯗꯦꯍꯦ
ꯅꯤꯁꯥ ꯆꯥꯕꯁꯦ ꯐ꯭ꯂꯦꯛ ꯑꯃꯗꯤ ꯂꯩꯕꯖꯥꯠꯅꯤꯅꯦ
ꯏꯁ ꯀꯅꯥ ꯍꯥꯏꯕ
ꯐ꯭ꯂꯦꯛ ꯐ꯭ꯂꯦꯛ ꯍꯥꯏꯕꯅꯤ ꯐ꯭ꯂꯦꯛ ꯔꯦꯠ ꯐ꯭ꯂꯦꯛ
ꯑꯧꯑꯣ
ꯐ꯭ꯂꯦꯛ ꯑꯉꯥꯡꯕꯗꯤ ꯂꯩꯕ ꯖꯥꯠꯅꯦꯕ ꯅꯤꯁꯥ ꯆꯥꯏ ꯍꯥꯏꯔꯒ ꯅꯪꯅ ꯈꯪꯗ꯭ꯔꯦ ꯍꯥꯏꯔꯛꯄꯒꯤ
ꯎꯝ ꯎꯝ ꯍꯨꯝ ꯈꯪꯗ꯭ꯔꯦꯅꯦ ꯆꯥꯕꯁꯦ ꯐꯕꯗꯤ ꯐꯠꯇꯦꯗꯀꯣ ꯐꯕ꯭ꯔꯥꯅꯦ ꯄꯩꯁꯥ ꯇꯤꯡꯗ꯭ꯔꯣ
ꯄꯩꯁꯥꯕꯨꯗꯤ ꯇꯤꯡꯉꯤ ꯅꯨꯡꯉꯥꯏꯇ꯭ꯔꯣ
ꯀꯩ ꯅꯨꯡꯉꯥꯏꯕ꯭ꯔꯥ ꯄꯩꯁꯥ ꯇꯥꯟꯕꯗ ꯋꯥꯗꯕ꯭ꯔꯥ
ꯋꯥꯗꯦ ꯄꯩꯁꯥ ꯈꯔ ꯈꯔ ꯇꯥꯟꯕꯗꯣ ꯇꯧꯔꯒ ꯈꯔ ꯆꯥꯔꯒ ꯅꯨꯡꯉꯥꯏꯊꯣꯛꯑ ꯂꯣꯏꯔꯦ
ꯎꯝ ꯎꯝ ꯐ꯭ꯌꯨꯆꯔꯒꯤꯗꯤ ꯈꯟ ꯈꯟꯗꯕ꯭ꯔꯣ ꯈꯜꯂꯝꯅꯤꯗ
ꯈꯜꯂꯖꯨ ꯅꯨꯄꯤꯅ ꯑꯄꯥꯝꯕ ꯍꯥꯏ ꯋꯦꯗꯤꯡꯒꯨꯝꯕ ꯂꯨꯍꯣꯡꯅꯤꯉꯥꯏ ꯄꯩꯁꯥ ꯊꯣꯛꯀꯗꯧꯕ ꯈꯛꯇ ꯇꯧꯔꯒ ꯈ꯭ꯔꯥ ꯊꯝꯃꯝꯕ ꯕꯤꯖꯤꯅꯦꯁ ꯑꯃ ꯇꯧꯅꯤꯉꯥꯏ ꯑꯗꯨ ꯌꯥꯔꯕ ꯅꯠꯇ꯭ꯔꯣ
ꯁꯦꯁ ꯌꯥꯝ ꯍꯩꯀꯣ ꯃꯤꯗꯤ
ꯑꯁ ꯈꯪꯗ꯭ꯔꯦꯅ
ꯈꯪꯗꯦ ꯍꯥꯢꯅꯦ
ꯑꯩ ꯍꯣꯏꯅꯦ ꯑꯩ ꯏꯕꯥꯅꯤꯁꯦ ꯂꯨꯍꯣꯡꯔꯁꯦ ꯍꯥꯏꯁꯦꯕ ꯑꯩ ꯌꯨꯊꯥꯄ ꯊꯣꯛꯇ꯭ꯔꯤ ꯍꯥꯏꯁꯦꯕꯀꯣ ꯑꯗꯨ ꯑꯣꯏꯗꯤ ꯅꯪꯒꯤ ꯁꯥꯏꯠꯇꯒꯤ ꯀꯔꯝꯅ ꯑꯩꯕꯨ ꯎ ꯍꯥꯏꯒꯗꯒꯦ ꯍꯥꯏꯕꯗꯤ ꯌꯨ ꯇꯣꯛꯅꯤꯡꯉꯥꯏ ꯅꯪꯉꯣꯟꯗꯒꯤ ꯀꯃꯥꯏꯅ ꯀꯔꯤ ꯅꯪ
ꯑꯦꯁ ꯑꯗꯨ ꯅꯉꯣꯟꯗ ꯍꯥꯏꯕ ꯌꯥꯕ꯭ꯔꯣ ꯔꯥꯏꯠ ꯅꯨꯄꯤꯅꯗꯤ ꯂꯣꯏꯅ ꯉꯝꯕꯅꯤꯗ ꯑꯗꯣ ꯍꯧꯖꯤꯛꯇꯤ ꯍꯥꯏꯕ ꯌꯥꯗꯦꯅ
ꯑꯗꯨꯗꯤ ꯅꯦꯛꯁ ꯇꯥꯏꯝ ꯂꯨꯍꯣꯡꯈ꯭ꯔ ꯃꯇꯨꯡꯗ ꯅꯪꯅ ꯊꯕꯛ ꯇꯧꯒꯦꯁꯤꯅꯤꯅꯦ
ꯍꯣꯏ ꯍꯦꯍꯦ ꯏꯁ ꯅꯣꯛꯅꯤꯡꯉꯦꯗ
ꯑꯆꯥ ꯆꯥ ꯐꯩꯅꯦ ꯀꯨꯏꯔꯔꯣꯏꯗ ꯏꯕꯅꯤꯁꯨ
ꯏꯁ ꯀꯨꯏꯔꯔꯣꯏꯒ ꯍꯥꯏꯅꯤ
ꯀꯨꯏꯔꯔꯣꯏꯗ ꯅꯠꯇ꯭ꯔꯒ ꯈꯥꯔ ꯀꯨꯏꯅ ꯂꯩꯅꯤꯡꯈꯤꯕꯕꯣ
ꯏꯁ ꯀꯨꯏꯅ ꯂꯩꯒꯗꯝꯅꯤꯅꯦ ꯐꯖꯅ ꯂꯩꯁꯥꯕꯤ ꯑꯣꯏꯔꯒꯀꯣ ꯃꯦꯆꯤꯌꯣꯔ ꯑꯣꯏꯔꯀꯥꯟꯗ ꯌꯨꯝ ꯄꯥꯡꯒꯗꯝꯅꯦ ꯅꯠꯇ꯭ꯔꯗꯤ ꯍꯧꯖꯤꯛ ꯃꯇꯝꯗꯤ ꯌꯥꯝ ꯂꯨꯔꯦ
ꯑꯗꯣ ꯅꯪꯁꯦ ꯃꯦꯆꯤꯌꯣꯔ ꯑꯣꯏꯔꯕ꯭ꯔꯥ ꯑꯣꯏꯗ꯭ꯔꯤꯕꯣ ꯅꯪꯒꯤ ꯅꯪꯒꯤ ꯃꯣꯠꯇ
ꯑꯣꯏ
ꯃꯨꯛ ꯐꯖꯅ ꯇꯥꯗ꯭ꯔꯦ
ꯑꯩꯗꯣ
ꯑꯥ
ꯑꯉꯥꯡ ꯑꯣꯏꯅꯤꯡꯉꯦ ꯍꯥꯏꯕ
ꯑꯠꯁꯥ ꯆꯤꯟꯗꯣꯟ ꯀꯌꯥ ꯂꯥꯜꯂꯒꯦ ꯅꯪꯕꯨ
ꯆꯤꯡꯗꯣꯟ ꯀꯌꯥ ꯂꯥꯜꯂꯒꯦ ꯍꯥꯏꯕ ꯀꯩ ꯍꯥꯏꯅꯣ
ꯃꯈꯣꯟ ꯃꯈꯣꯟ ꯌꯥꯝ ꯂꯥꯞꯅ ꯇꯥꯏꯌꯦ
ꯑꯃꯨꯛ ꯇꯥꯗꯕ꯭ꯔꯥ ꯂꯥꯛꯑꯦ ꯂꯥꯛꯑꯦ ꯑꯩꯗꯨ ꯊꯣꯡ ꯊꯤꯡꯕ
ꯑꯠꯆꯥ ꯈ꯭ꯔꯥ ꯋꯥꯔꯤꯁꯤ ꯅꯨꯡꯉꯥꯏꯔꯥꯛꯄꯒꯤ ꯊꯣꯡ ꯊꯤꯡꯕ ꯃꯥꯜꯂꯦꯗ ꯅꯪꯒꯤꯁꯦ
ꯅꯨꯄꯤ ꯑꯁꯤ ꯎꯝ ꯀꯩꯩꯅꯝ ꯍꯥꯏꯒꯦ ꯅꯨꯄꯤ ꯑꯃ ꯑꯩꯉꯣꯟꯗ ꯀꯣꯜ ꯇꯧꯔꯛꯑꯦꯕꯀꯣ ꯎꯝ ꯍꯣꯏ ꯃꯥꯗꯤ ꯎꯝ ꯑꯩꯁꯦ ꯅꯨꯄꯥ ꯑꯣꯏꯒꯗ꯭ꯔꯥ ꯍꯥꯏꯔ ꯑꯦꯛꯁꯄꯦꯛ ꯇꯧꯕ ꯃꯥꯜꯂꯦ
ꯎꯝ ꯅꯨꯄꯤꯁꯨ ꯊꯤꯕ ꯖꯥꯠꯅꯤꯅꯦ
ꯑꯗꯨꯒ ꯑ ꯑꯩꯉꯣꯟꯗ ꯇꯧꯔꯛꯑꯒ ꯋꯥꯔꯤ ꯁꯥꯏꯕꯀꯣ ꯉꯥꯛꯇꯪ ꯑꯗꯨ ꯀꯣꯜ ꯄꯠ ꯀꯛꯈ꯭ꯔ ꯋꯥꯅꯦ